ꯇꯥꯏꯌꯦꯅ
ꯀꯔꯤ ꯇꯧꯔꯒ ꯂꯩꯕ꯭ꯔꯥ
ꯅꯪ ꯀꯔꯤ ꯇꯧꯒꯦ ꯍꯥꯏꯕ꯭ꯔꯣ ꯑꯗꯨꯝ ꯐꯝꯃ ꯂꯩꯌꯦ ꯅꯪ ꯀꯔꯤ ꯇꯧꯕ ꯂꯩꯕ꯭ꯔꯥ ꯅꯪꯗꯤ
ꯑꯩꯁꯨ ꯐꯝꯔꯒ ꯂꯩꯑꯦ ꯑꯣꯔꯆꯜ ꯂꯩꯏꯔꯒ ꯍꯧꯖꯤꯛꯅ ꯊꯣꯛꯂꯒꯀꯣ ꯐꯝꯔꯒ ꯂꯩꯌꯦ
ꯁꯥꯔ ꯍꯣꯏ ꯂꯥꯛꯄ꯭ꯔꯥ
ꯁꯥꯔ ꯂꯥꯛꯇꯦ ꯁꯥꯔ ꯅꯥꯔꯒ ꯂꯩ ꯍꯥꯢꯌꯦ ꯑꯉꯥꯡ
ꯃꯗ ꯃꯣꯏꯣꯏꯗ ꯑꯗꯨꯗꯤ ꯀꯅꯥꯒꯥ ꯇꯧꯕ꯭ꯔꯥ ꯅꯣꯏ
ꯃꯤ ꯃꯤ ꯈꯪꯗꯦꯗ ꯀꯨꯟ ꯁꯨꯒꯦꯔ ꯁꯨꯔꯣꯢꯔ
ꯏꯁꯇꯨꯗꯦꯟ ꯈꯛꯇ ꯇꯧꯕ꯭ꯔꯥ ꯑꯗꯨꯗꯤ
ꯅꯠꯇꯦ ꯑꯍꯟ ꯑꯃꯗꯣ ꯅꯣꯏꯕꯨ ꯄ꯭ꯔꯤꯖ ꯇꯧ ꯑꯍꯟꯗꯣ
ꯍꯣꯏ ꯍꯣꯏ ꯍꯣꯏ ꯍꯣꯏ
ꯑꯍꯟ ꯑꯃ ꯂꯥꯛꯑꯦꯕ ꯃꯥꯅ ꯏꯁꯄꯤꯆ ꯁꯣꯔꯠ ꯁꯣꯔꯠ ꯁꯌꯥꯔꯤꯡ ꯇꯧꯋꯦꯕ
ꯑꯣ ꯑꯣ ꯑꯣ ꯑꯗꯨ ꯃꯤ ꯌꯥꯝꯅ ꯂꯥꯛꯄꯔꯥ ꯏꯁꯇꯨꯗꯦꯟꯈꯣꯏꯗꯤ ꯁꯇꯨꯗꯦꯟ ꯈꯣꯏ ꯌꯥꯝ ꯂꯥꯛꯄ꯭ꯔꯥ
ꯍꯜꯂꯣ
ꯏꯁꯇꯨꯗꯦꯟ ꯌꯥꯝ ꯂꯥꯛꯄ꯭ꯔꯥ ꯂꯥꯛꯇꯕ꯭ꯔꯥ ꯍꯥꯏꯕꯅꯤꯗ
ꯇꯥꯗꯔꯣ ꯇꯥꯗꯦ ꯀꯔꯤ ꯇꯧꯕꯤꯒꯥꯔ
ꯅꯤꯋꯥꯛꯗꯨ ꯈꯔ ꯅꯨꯡꯉꯥꯏꯇꯕ ꯃꯜꯅꯦꯅꯦ ꯑꯗꯨꯝ ꯄꯥꯏꯔꯣꯀꯣ
ꯇꯥꯗ꯭ꯔꯦꯅꯦ ꯅꯪꯒꯤ ꯈꯣꯟꯖꯦꯜꯗꯣ
ꯍꯧꯖꯤꯛꯇꯤ ꯇꯥꯕ꯭ꯔꯥ ꯀꯃꯥꯏꯟ ꯇꯧꯕ꯭ꯔꯥ ꯍꯧꯖꯤꯛ ꯇꯥꯕ꯭ꯔꯥ ꯎꯝ
ꯅꯪ ꯇꯥꯕ꯭ꯔꯥ
ꯇꯥꯕ꯭ꯔꯣ ꯇꯥꯕ꯭ꯔꯣ ꯇꯥꯗꯕ꯭ꯔꯣ ꯑꯩꯗꯤ ꯐꯖꯅ ꯇꯥꯔ ꯂꯩꯌꯦ ꯅꯪ ꯀꯃꯥꯏꯟ ꯇꯥꯗꯕ꯭ꯔꯥꯍꯦ
ꯍꯣꯏ ꯇꯥꯏꯌꯦ ꯇꯥꯏꯌꯦ ꯍꯧꯖꯤꯛꯇꯤ ꯇꯥꯏꯌꯦ
ꯅꯣꯏꯕꯨ ꯀꯔꯤ ꯏꯟꯁꯥꯡ ꯄꯤꯖꯒꯦ ꯉꯁꯤꯗꯤ
ꯌꯦꯟ ꯄꯤꯕꯅꯤ ꯌꯦꯟ ꯆꯥ
ꯌꯥꯝ ꯄꯤꯕ꯭ꯔꯥ ꯄꯤꯁ ꯀꯌꯥ ꯀꯌꯥ ꯀꯨꯝꯍꯩꯕꯔ ꯄꯤꯕ꯭ꯔꯥ ꯃꯤ ꯑꯃꯕꯨ
ꯄꯤꯁ ꯑꯍꯨꯝ ꯑꯍꯨꯝ ꯁꯨꯅꯤ ꯑꯍꯨꯝ ꯃꯔꯤ ꯄꯤꯒꯅꯤ ꯌꯥꯝ ꯌꯥꯝꯗꯤ ꯅꯠꯇꯦ ꯑꯗꯨ ꯆꯥꯕꯗꯤ ꯌꯥꯏ ꯌꯥꯏ
ꯑꯗꯨꯗꯤ ꯑꯗꯨꯒꯤ ꯍꯣꯁꯇꯦꯜꯗꯤ ꯏꯟꯁꯥꯡ ꯍꯧꯕꯅꯤ ꯑꯩ ꯅꯍꯥꯟꯗꯒꯤ ꯅꯪꯉꯣꯟꯗ ꯍꯥꯏꯕ ꯅꯠꯇ꯭ꯔꯣ ꯅꯣꯏ ꯑꯩꯈꯣꯏ ꯆꯤꯟꯃꯤꯟꯅꯕ ꯅꯨꯄꯥꯒ ꯆꯥꯛ ꯆꯥꯃꯤꯟꯅꯕ꯭ꯔꯥ ꯃꯣꯏ ꯇꯣꯉꯥꯟ ꯇꯣꯉꯥꯟꯅ ꯆꯥꯕ꯭ꯔꯥ ꯅꯣꯏ
ꯅꯠꯇꯦ ꯑꯩꯗꯤ ꯑꯁꯤ ꯔꯨꯝꯗ ꯑ ꯑꯩ ꯄ꯭ꯂꯦꯠ ꯄꯨꯔꯒ ꯆꯠꯈ꯭ꯔꯦꯅꯦ ꯑꯩꯗꯤ ꯈꯪꯗꯦꯅꯦ ꯃꯥꯕꯨ ꯎꯁꯨ ꯎꯗꯦ ꯍꯥꯏ ꯂꯥꯎꯕ ꯀꯥꯟꯗ
ꯑꯗꯨ ꯑ ꯅꯪꯒꯤ ꯃꯔꯨꯞ ꯅꯨꯨꯄꯥ ꯍꯣꯏꯗꯤ ꯅꯪꯒꯤ ꯔꯨꯝꯃꯦꯗꯤ
ꯑꯩꯈꯣꯏ ꯑꯅꯤ ꯑꯁꯤꯗ ꯆꯥꯕꯅꯤ ꯄ꯭ꯂꯦꯠ ꯄꯨꯔꯒ
ꯑꯣ ꯊꯨꯝ ꯀꯩꯅꯣ ꯇꯧꯕꯗꯤꯝ ꯄꯨꯟꯕꯨꯗꯤ ꯅꯨꯡꯉꯥꯏꯗꯤ ꯅꯨꯡꯉꯥꯏꯕ꯭ꯔꯥ ꯃꯣꯏꯕꯨ
ꯑꯁꯤ ꯅꯨꯄꯥꯕꯨꯔꯥ
ꯍꯣꯏ
ꯑꯩꯁ ꯍꯧꯖꯤꯛꯇꯤ ꯑꯗꯨ ꯑꯗꯨꯝ ꯌꯥꯏꯅ
ꯅꯪ ꯑꯗꯨ ꯃꯤꯌꯦ ꯃꯤꯕꯨꯗꯤ ꯑꯗꯨꯝ
ꯍꯣꯏꯌꯦ ꯑꯗꯨ ꯑꯩꯁ ꯁꯥꯎꯠꯗꯤ ꯌꯦꯡ ꯀꯥꯟꯗꯗꯤ ꯀꯩꯅꯣ
ꯀꯦ ꯆꯝꯐꯨꯠꯀꯨꯝꯕꯗꯤ ꯄꯤꯕ꯭ꯔꯥ ꯅꯣꯏꯕꯣ
ꯈꯪꯗꯦ ꯑꯩꯗꯤ ꯊꯦꯡꯈꯤꯕꯤꯒꯤꯀꯣ ꯑꯩ ꯂꯥꯎꯕ ꯀꯥꯟꯗꯤ ꯆꯝꯐꯨꯠ ꯌꯣꯗꯤꯅꯦ ꯂꯣꯏꯈ꯭ꯔꯦꯕ
ꯑꯣ ꯅꯣꯏ ꯑꯅꯤ ꯂꯥꯛꯄꯗꯣ ꯊꯦꯡ ꯊꯦꯡꯔꯝꯕ꯭ꯔꯥ ꯌꯥꯝ ꯉꯠ ꯌꯥꯝ ꯊꯦꯡꯕꯖꯨ ꯅꯠꯇꯦ ꯅꯠꯇ꯭ꯔꯕ
ꯑꯩꯈꯣꯏ ꯑꯅꯤ ꯂꯥꯛꯄ ꯀꯟꯅ ꯃꯣꯏ ꯆꯥꯕ ꯍꯧꯔꯦ ꯍꯥꯏꯕ ꯑꯗꯨ ꯑꯩꯈꯣꯏ ꯑꯅꯤ ꯑꯥ ꯑꯩ ꯏꯔꯨꯑꯦ ꯑꯃꯨꯒ ꯏꯔꯨꯔꯒ ꯑꯃꯨꯛ ꯊꯣꯛꯄ ꯀꯥꯟꯗ‌ ꯈꯔ ꯊꯦꯡꯕꯒꯤ ꯆꯝꯐꯨꯠꯀꯨꯝꯕ ꯂꯣꯏꯒ꯭ꯔꯦ
ꯄꯨꯡ ꯀꯌꯥꯒꯨꯝꯕꯗ ꯊꯣꯛꯄ꯭ꯔꯥ ꯅꯪꯅ ꯊꯣꯛꯄꯗꯣ
ꯊꯥꯔꯇꯤ ꯁꯤꯛꯁ ꯊꯥꯔꯇꯤ ꯑꯣꯏꯔꯝꯒꯅꯤ
ꯑꯗꯨꯗꯤ ꯈꯔꯗꯤ ꯊꯦꯡꯉꯤ ꯊꯦꯡꯉꯦ ꯑꯗꯨꯕꯨ ꯊꯦꯡ ꯌꯥꯝ ꯊꯦꯡꯕꯗꯤ ꯑꯣꯏꯗꯦꯍꯦ
ꯍꯣꯏ ꯌꯥꯝ ꯊꯦꯡꯕꯗꯤ ꯑꯣꯏꯗ꯭ꯔꯦ ꯑꯗꯨ ꯈꯔ ꯊꯦꯡꯕꯒꯤ ꯆꯝꯐꯨꯖꯦ ꯌꯥꯝꯗꯕ ꯃꯥꯜꯂꯦ ꯃꯣꯏ ꯊꯨꯅ ꯂꯥꯛꯄ ꯃꯤ ꯂꯣꯏꯅ ꯆꯥꯈ꯭ꯔꯦꯅꯤ
ꯅꯣꯏ ꯀꯩꯅꯣ ꯎꯝ ꯌꯦꯔꯨꯝ ꯄꯤꯕ꯭ꯔꯥ ꯉꯔꯥꯡꯗꯣ
ꯄꯤꯗꯦꯗ ꯉꯁꯤꯅ ꯐꯥꯔꯁ ꯑꯣꯏꯕꯅꯤ ꯏꯁꯥꯡ ꯑꯍꯥꯎꯕꯗꯤ
ꯍꯣꯏ ꯑꯗꯨ ꯅꯍꯥꯟ ꯑꯩꯈꯣꯏꯅ ꯆꯠꯄ ꯃꯇꯝꯗ ꯌꯦꯔꯨꯝ ꯂꯧꯊꯣꯛꯑꯒ ꯊꯥꯝꯕꯒꯨꯝ ꯇꯧꯔꯒ
ꯄꯤꯗꯦꯅꯦ ꯑꯥꯎ ꯑꯗꯨ ꯅꯍꯥꯟ ꯅꯍꯥꯟ ꯑ ꯆꯇꯅꯤꯒꯨꯝꯕ ꯁꯦꯝꯔꯥꯒ ꯄꯤꯕꯗꯣ ꯑꯗꯨꯅꯤ ꯑꯩ ꯐꯥꯔꯁ ꯅꯨꯃꯤꯠ ꯑꯩ ꯂꯥꯛꯄ ꯅꯨꯃꯤꯗ
ꯍꯣꯏ ꯑꯗꯨꯅꯤ ꯑꯗꯨ ꯑꯗꯨꯒꯤꯅꯤ
ꯍꯣꯏ ꯑꯗꯨꯗꯤ ꯄꯤꯌꯦ
ꯌꯦꯔꯨꯝꯗꯨꯀꯣ
ꯎꯝ
ꯍꯣꯏꯅꯦ ꯍꯣꯏꯅꯦ ꯑꯗꯨꯕꯨꯅꯤ
ꯀ꯭ꯔꯤꯁꯥꯟ ꯆꯥꯕ꯭ꯔꯥ ꯅꯣꯏꯦ
ꯑꯩꯈꯣꯏ ꯑꯂꯨꯒꯗ ꯆꯥꯏꯌꯦꯅ
ꯑꯣ ꯌꯥꯝ ꯍꯧꯋꯦꯗ ꯑꯗꯨꯁꯨ
ꯅꯠꯇꯦꯗ ꯑꯁꯨ ꯃꯆꯤꯟ ꯊꯤꯅꯨꯍꯦ ꯏ ꯑꯗꯨ ꯨꯝꯕꯗꯤ ꯌꯥꯝ ꯍꯥꯎꯕꯗꯤ ꯅꯠꯇꯦꯗ
ꯌꯥꯝ ꯍꯣꯏꯍꯦ
ꯑꯗꯨ ꯇꯥꯔꯒ ꯆꯥꯅꯤꯡꯗꯕꯒꯤ ꯈꯖꯤꯛ ꯈꯛꯇ ꯆꯥꯔꯒ ꯑꯗꯨꯝ ꯇꯨꯝꯒꯦ ꯇꯧꯔ ꯂꯩꯕꯅꯦ
ꯅꯪ ꯅꯪꯗꯤ ꯆꯥꯗ꯭ꯔꯁꯨ ꯌꯥꯏꯗ ꯗꯥꯏ ꯐꯖꯅ ꯇꯧꯈ꯭ꯔꯣꯅꯤ
ꯍꯣꯏ ꯑꯗꯨ ꯆꯥꯁꯨ ꯆꯥꯅꯤꯡꯗꯦ ꯑꯗꯨꯕꯨ ꯆꯥꯃꯟꯗ꯭ꯔꯁꯨ ꯅꯨꯡꯉꯥꯏꯇꯦꯅ
ꯆꯥꯗ꯭ꯔꯒꯥ ꯊꯥꯁꯨ ꯁꯨꯕ ꯌꯥꯏꯗ ꯅꯪꯗꯤ ꯁꯤꯗ꯭ꯔꯗꯤ ꯌꯥꯔꯦꯅꯦ ꯏꯁꯤꯡ ꯈꯛꯇ ꯊꯥꯎꯗꯅꯦ
ꯎꯝ ꯍꯧꯖꯤꯛꯀꯥꯟꯗꯤ ꯌꯥꯝꯅ ꯀꯩꯅꯣ ꯣꯏꯥꯏꯕꯁꯨ ꯅꯠꯇꯦꯅ ꯑꯩꯁꯨ
ꯑꯗꯨꯁꯨ ꯗꯥꯏꯠ ꯇꯧꯒꯦ ꯍꯥꯏꯔꯗꯤ ꯆꯥꯗ꯭ꯔꯁꯦ
ꯐꯔ ꯐꯦ
ꯍꯣꯏꯅꯦ ꯑꯁ ꯅ ꯅꯣꯏꯔꯤꯗ
ꯑꯣ ꯅꯍꯥꯟꯒꯗꯤ ꯈꯔ ꯀꯪꯈ꯭ꯔꯦ ꯍꯥꯏꯕꯅꯦꯕ ꯌꯥꯝ ꯅꯣꯏꯔꯤꯕꯅꯤꯕ ꯑꯩꯗꯣ ꯅꯪꯒꯤ ꯋꯥꯈꯜꯗꯗꯤ
ꯍꯣꯏ ꯅꯍꯥꯟꯕꯨ ꯀꯝꯄꯤꯌꯔ ꯇꯧꯔꯗꯤ ꯑꯗꯨ ꯈꯔꯗꯤ ꯄꯤꯛꯗꯤ ꯄꯤꯈ꯭ꯔꯦ ꯑꯗꯨꯁꯨ ꯅꯣꯏꯔꯤꯗ ꯑꯩꯈꯣꯏꯕꯨ ꯀꯝꯄꯤꯌꯔ ꯇꯧꯔꯗꯤ
ꯑꯣ ꯑꯣ ꯑꯗꯨꯗꯤ ꯑꯩ ꯍꯌꯦꯡꯗꯒꯤꯗꯤ ꯑꯃꯨꯛ ꯆꯥꯛꯊꯔꯔꯣꯏ ꯍꯞꯇꯥ ꯑꯃ ꯑꯃ ꯆꯥꯛ ꯆꯥꯗꯨꯗꯤ ꯑꯗꯨꯝ ꯐꯤꯒ ꯇꯥꯒꯗꯕ ꯃꯅꯦꯅꯦ ꯑꯗꯨꯗꯤ
ꯍꯣꯏ ꯄꯤꯛꯈ꯭ꯔꯤꯅꯤ ꯑꯩ ꯍꯞꯇꯥ ꯑꯃꯒꯨꯝꯕ ꯆꯥꯗꯔꯗꯤ
ꯑꯗꯨ ꯋꯥꯕꯨꯗꯤ ꯋꯥꯒꯗꯧ ꯃꯥꯟꯅꯩꯍꯦ ꯅꯍꯥꯟ ꯍꯣꯁꯄꯤꯇꯥꯜꯗ ꯂꯩꯕ ꯀꯥꯟꯗ ꯑꯩꯈꯣꯏ ꯑꯃꯔ ꯑꯃꯔꯗꯤꯀꯣ
ꯍꯣꯏ
ꯆꯥꯛ ꯆꯥꯗꯕꯅꯤꯍꯦ ꯑꯌꯨꯛꯀꯨꯝꯕꯗ ꯑꯣꯏꯔꯁꯨ ꯅꯨꯡꯊꯤꯟ ꯅꯨꯡꯗꯥꯡꯒꯨꯝꯕ ꯑꯣꯏꯔꯁꯨ ꯑꯩꯒꯤ ꯏꯎ ꯅꯨꯄꯥ ꯑꯃ ꯂꯩꯕꯗꯣ ꯑꯗꯨꯗꯣ ꯅꯍ ꯉꯁꯤ ꯑꯩꯈꯣꯏ ꯆꯠꯃꯤꯟꯅꯕꯗꯣ
ꯎꯝ
ꯃꯥꯁꯨꯥꯛ ꯌꯥꯝ ꯆꯥꯗꯕꯅꯤꯍ
ꯑꯣ ꯃꯥꯗꯤ ꯃꯥꯒꯤ ꯕꯣꯗꯤ ꯌꯥꯝ ꯆꯥꯎꯧꯈ꯭ꯔꯦꯅꯦ ꯆꯥꯗ꯭ꯔꯁꯨ ꯌꯥꯏꯅꯦ
ꯍꯣꯏ ꯑꯗꯨ ꯃꯣꯏꯁꯨ ꯅꯍꯥꯟꯗꯤ ꯀꯦꯖꯤꯗ ꯑꯩꯠꯇꯤ ꯑꯩꯠꯇꯤ ꯍꯦꯟꯕꯅꯦ
ꯑꯣ
ꯑꯗꯨ ꯍꯧꯖꯤꯛꯇꯤ ꯑꯩꯠꯇꯤ ꯐꯣꯔ ꯍꯥꯏꯕ꯭ꯔꯥ ꯍꯧꯖꯤꯛꯇꯤꯛꯁꯇ ꯁꯕꯦꯟꯇꯤ ꯍꯥꯏꯕ꯭ꯔꯥ ꯁꯤꯛꯁꯇꯤ ꯍꯥꯏꯕ꯭ꯔꯥ ꯁꯤꯛꯁꯇꯤ ꯍꯥꯏꯕ ꯁꯚꯦꯟꯇꯤ ꯍꯥꯏꯕ ꯃꯥꯥꯟꯅꯦꯦꯗ ꯀꯣ
ꯈꯪꯗꯦꯗꯣ ꯑꯩꯗꯤ ꯃꯥ ꯉꯁꯥꯏ ꯍꯥꯏꯗꯤ ꯍꯥꯏꯌꯦ ꯑꯗꯨ ꯐꯖꯅ ꯇꯥꯗꯦ
ꯁꯕꯦꯟꯇꯤ
ꯑꯦꯁ ꯑꯗꯨꯃꯥꯏꯅ ꯆꯧꯔꯒ ꯌꯥꯝ ꯆꯥꯎꯥꯔꯗꯤ ꯂꯣꯏꯔꯦꯍꯦ ꯄꯣꯛꯈꯥꯏꯅꯤꯍꯦ ꯑꯃꯨꯛꯀ
ꯍꯣꯏ ꯑꯗꯣ ꯍꯧꯖꯤꯛꯇꯤ ꯃꯣꯏ ꯃꯣꯏꯗꯤ ꯗꯥꯏꯁꯨ ꯐꯖꯅ ꯇꯧꯋꯦ ꯑꯗꯣ ꯆꯥꯛꯨꯝ ꯑꯗꯣ ꯌꯥꯝ ꯆꯥꯗꯕ ꯃꯅꯅ ꯑꯗꯨ ꯅꯣꯏ ꯅꯣꯏꯗꯒꯤꯁꯨ ꯅꯣꯏ ꯅꯪ ꯅꯪꯗꯤ ꯑꯩ ꯃꯈꯈꯣꯏ ꯑꯅꯤꯗꯤ ꯈꯔ ꯃꯥꯁꯨ ꯃꯥꯟꯅꯩꯗ ꯀꯦꯖꯤꯒꯨꯝꯕꯁꯨ
ꯑꯩꯈꯣꯏ ꯑꯅꯤꯔꯣ
ꯅꯪꯉꯣꯟ ꯅꯪꯉꯣꯟꯗꯒꯤ ꯑꯩ ꯑꯃꯔꯥꯅꯤꯔ ꯈꯛꯇ ꯍꯦꯟꯕ ꯅꯠꯇ꯭ꯔꯣ
ꯑꯗꯨꯁꯨ ꯅꯪꯕꯨ ꯎꯕ ꯀꯟꯅ ꯅꯣꯏꯌꯦꯅꯦ ꯑꯩꯁꯦ ꯑꯩꯅ ꯌꯦꯡꯕ ꯑꯩꯒꯤ ꯃꯤꯡꯗꯨꯗꯤ
ꯃꯤꯗꯤ ꯀꯪꯉꯥꯏ ꯀ ꯃꯤꯗꯤ ꯀꯪꯉꯦ ꯀꯪꯉꯦ ꯍꯥꯏꯅ ꯍꯥꯏꯕꯅꯤꯍꯦ ꯀꯥꯡꯈ꯭ꯔꯦꯅ ꯍꯧꯖꯤꯛꯀꯗꯤ ꯀꯪꯈ꯭ꯔꯦ ꯀ ꯀꯥꯡꯈ꯭ꯔꯦ ꯍꯥꯏꯅ
ꯑꯗꯨ ꯀꯗꯤ ꯀꯪꯈ꯭ꯔꯦ ꯑꯗꯨ ꯅꯍꯟ ꯅꯍꯥꯟꯒꯤ ꯍꯦꯟꯅꯗꯤ ꯀꯪꯈ꯭ꯔꯦ ꯑꯗꯨ
ꯍꯧꯖꯤꯛꯁꯨ ꯑꯩ ꯑꯩꯈꯣꯏ ꯑꯅꯤ ꯀꯝꯄꯤꯌꯔ ꯇꯧꯔꯗꯤ ꯑꯩ ꯑꯩꯅ ꯑꯩꯒꯤ ꯃꯤꯗꯗꯤ ꯅꯪꯅ ꯅꯣꯏꯌꯦꯅ ꯌꯥꯝ ꯅꯪꯒꯤ ꯄꯨꯛ ꯄꯨꯛꯅꯦ ꯅꯪꯗꯤ ꯄꯨꯛꯅ ꯑꯣꯏꯔꯝꯒꯅꯤꯅꯦ
ꯍꯣꯏ ꯑꯗꯨ ꯀꯦꯖꯤ ꯑꯅꯤꯒꯨꯝꯕ ꯍꯦꯟꯕꯁꯨ ꯌꯥꯝ ꯍꯦꯟꯈ꯭ꯔꯃꯅꯤꯅꯦ ꯃꯣꯏꯒꯤꯗꯨꯣ ꯑꯩ ꯌꯦꯟ ꯇꯥꯗꯣꯏꯅꯦ
ꯀꯦ ꯖꯤ ꯑꯅꯤꯗꯤ ꯗꯤꯐ꯭ꯔꯦꯟꯁꯇꯗꯤ ꯀꯌꯥꯝ ꯂꯩꯇꯦꯗ
ꯍꯣꯏ ꯑꯗꯨꯝ ꯑꯗꯨꯃꯥꯏꯅ ꯈꯜꯂꯦꯕꯀꯣ
ꯍ
ꯑꯗꯨꯒ ꯌꯥꯝꯅ ꯆꯥꯎ ꯅꯣꯏꯗꯤ ꯑꯗꯨꯝ ꯌꯥꯝ ꯀꯩꯅꯣ ꯇꯧꯅꯗꯦꯗ ꯅꯣꯏꯗꯤ ꯑꯗꯨꯝ ꯆꯞ ꯆꯥꯏꯑꯗ
ꯅ ꯍꯌꯦꯡꯗꯤ ꯀꯔꯤ ꯇꯧꯒꯗꯧꯕ꯭ꯔꯥ
ꯍꯌꯦꯡꯗꯤ ꯀꯣꯂꯦꯖ ꯆꯠꯀꯅꯤ ꯍꯥꯏꯅ ꯈꯟꯅꯒꯠꯂꯛꯦ
ꯑꯗꯨ ꯑꯗꯨ ꯅꯣꯏꯗ ꯅꯣꯏꯒꯤ ꯅꯣꯏ ꯂꯩꯃꯤꯟꯅꯕ ꯈꯈꯣꯏꯁꯨ ꯆꯠꯀꯗꯕ ꯃꯤ ꯌꯥꯝ ꯂꯩꯕ꯭ꯔꯥ
ꯑꯁ ꯑꯩꯗꯤ ꯈꯪꯗꯦꯗ ꯉꯁꯤ ꯑꯁꯤꯗ ꯐꯥꯔꯁ ꯁꯤꯃꯤꯁꯇꯔ ꯑꯣꯏꯕ ꯃꯤꯁꯨ ꯈꯪꯗꯦ ꯈꯪꯗꯦ ꯑꯩꯗꯤ
ꯑꯣ ꯍꯣꯏ ꯍꯥꯡꯗꯤꯩ ꯈꯥꯡꯈꯤꯔꯃꯣꯏ ꯃꯣꯏ ꯂꯥꯛꯄꯁꯨ ꯀꯨꯏꯗ꯭ꯔꯤꯕꯅꯦꯀꯣ
ꯍꯣꯏ
ꯉꯔꯥꯡ ꯅꯍꯥꯟ ꯉꯔꯥꯡ ꯅꯍꯥꯟꯗ ꯆꯪꯂꯛꯑ ꯂꯩꯕꯅꯤꯅ ꯈꯪꯂꯗꯣꯏꯅ ꯁꯤꯒꯤꯡꯕ
ꯑꯗꯨ ꯑꯗꯨ
ꯀꯅꯥ ꯀꯅꯥ ꯅꯣꯏꯒꯤ ꯁ꯭ꯀꯨꯜꯗ ꯀꯥꯕ꯭ꯔꯥ ꯍꯥꯏꯕꯁꯨ ꯈꯪꯉꯝ ꯅꯣꯏꯅꯦ
ꯀꯩꯅ ꯈꯪꯗꯦꯅꯦ ꯂꯣꯔꯤꯕꯥꯎꯒꯤ ꯅꯨꯄꯤ ꯒ꯭ꯂꯣꯔꯤꯕꯣꯏꯒꯤ ꯃꯥꯒꯤ ꯁꯤꯁꯇꯔꯗꯣ
ꯍꯣꯏ
ꯆꯁ ꯍꯥꯏꯌꯦꯅꯦ
ꯑꯣ ꯆꯠꯂꯣꯅ ꯑꯗꯣ ꯍꯣꯏ ꯅꯣꯏꯒꯤ ꯑꯦ ꯑꯦꯟ ꯁꯤꯁꯤꯒꯤ ꯌꯨꯅꯤꯐꯣꯔꯝꯒꯨꯝꯕ ꯂꯧꯑꯣ ꯍꯥꯏꯅ ꯍꯥꯏꯕ꯭ꯔꯥ ꯃꯣꯏꯅ
ꯅꯇꯦꯦ ꯁꯂꯦꯛ ꯇꯧꯗ꯭ꯔꯣꯕ ꯁꯦꯂꯦꯛ ꯇꯧꯗ꯭ꯔꯣꯕ ꯀꯔꯝꯍꯥꯏꯅ ꯂꯧꯒꯔ ꯁꯂꯦꯛ ꯁꯣꯂꯦꯛ ꯇꯧꯈ꯭ꯔꯗꯤ ꯃꯣꯏꯅ ꯑꯗꯨꯝ ꯄꯤꯗꯤ ꯄꯤꯅꯤ ꯍꯥꯏꯔꯤꯅꯤ
ꯑꯣ ꯃꯣꯏꯅ ꯄꯤꯒꯅꯤ ꯍꯥꯏꯕ꯭ꯔꯥ ꯅꯪꯅꯦ ꯄꯩꯁꯥ ꯄꯤꯔꯒ ꯑꯗꯥ ꯐ꯭ꯔꯤꯗ ꯄꯤꯒꯗꯕ꯭ꯔꯥ ꯃꯣꯏꯗꯣ
ꯅꯠꯇꯦ ꯑꯩ ꯒ꯭ꯔꯨꯞ ꯑꯃꯗ ꯎꯑꯦꯕ ꯑꯗꯨ ꯃꯣꯏꯅ ꯑꯩꯈꯣꯏ ꯕꯦꯡꯒꯤ ꯄꯥꯁꯕꯨꯛ ꯊꯔ ꯄꯤꯕꯗꯣ
ꯍꯣꯏ ꯍꯣꯏ
ꯃꯣꯏ ꯑꯗꯨꯗ ꯄꯩꯁꯥ ꯁꯦꯟ ꯇꯧꯅꯤ ꯑꯗꯨꯒ ꯑꯗꯨꯒꯤꯗ ꯑꯗꯨꯒꯤ ꯄꯩꯁꯥꯗꯣ ꯅꯣꯏꯒꯤ ꯗ꯭ꯔꯦꯁ ꯂꯑꯣ ꯍꯥꯏꯅꯦ
ꯑꯣ ꯑꯗꯨꯗ ꯄꯩꯁꯥ ꯄꯩꯁꯥ ꯊꯥꯔꯛꯀꯅꯤ ꯍꯥꯏꯕꯔ ꯑꯃ ꯃꯣꯏꯅ
ꯎꯝ ꯑꯗꯨ ꯑꯗꯨꯒꯤ ꯄꯩꯁꯥꯅ ꯅꯣꯏꯒꯤ ꯗ꯭ꯔꯦꯁ ꯌꯨꯅꯤꯐꯣꯔꯝꯗꯣ ꯍꯡꯉꯦ
ꯑꯗꯨꯗꯤ ꯆꯞ ꯆꯔꯦꯅꯦ ꯃꯣꯏꯅ ꯄꯩꯁꯥ ꯊꯥꯔꯛꯀꯗꯧꯕ ꯑꯣꯏꯗꯤ ꯌꯥꯝ ꯐꯩꯅꯦ ꯅꯠꯇ꯭ꯔꯥ
ꯍꯅꯦ
ꯑꯣ ꯑꯣ ꯑꯗꯨꯗꯤ ꯌꯥꯝ ꯐꯩ ꯅꯪ ꯃꯦꯟꯗꯦ ꯐꯣꯝ ꯍꯥꯏꯕꯗꯨꯣ ꯂꯧꯔꯕꯣ
ꯍꯣꯏ ꯂꯧꯈ꯭ꯔꯦ
ꯑꯗꯨꯗꯣ ꯀꯔꯝꯕꯅꯣꯅꯦ ꯑꯩꯁ ꯎ ꯑꯃꯂ ꯌꯦꯡꯅꯤꯡꯉꯦꯅꯦ
ꯑꯩꯁꯨ ꯈꯪꯗꯦ ꯃꯣꯡꯕꯨꯕꯅ ꯑꯩꯗ ꯃꯥꯗꯤ ꯑꯗꯨꯝ ꯄꯨꯔꯛꯄꯤꯕꯅꯦ ꯃꯥ ꯕꯦꯡꯗ ꯂꯩꯦ ꯍꯥꯏꯕꯤꯌꯣ ꯃꯉꯣꯟꯗ ꯍꯪꯕꯗꯤ ꯃꯇꯦꯡ ꯈꯔ ꯄꯥꯡꯕꯤꯌꯣ ꯑꯁꯤ ꯀꯔꯤꯝꯥꯏꯅ ꯂꯧꯒꯦꯔꯥ ꯍꯥꯏꯗꯤ ꯑꯩꯁꯨ ꯑꯗꯨꯃꯥꯏꯅ ꯍꯥꯏꯕꯅꯤ ꯑꯗꯨ ꯃꯥ ꯑꯩ ꯍꯪꯕ ꯀꯥꯟꯗ ꯗꯗ ꯂꯩꯔꯤꯑꯕ ꯑꯗꯨꯒꯤ ꯃꯥꯅ ꯑꯩ ꯑꯩꯕꯨ ꯄꯩꯁꯥ ꯄꯤꯔꯣ ꯑꯩꯅ ꯑꯗꯨꯝ ꯄꯨꯔꯛꯄꯤꯒꯅꯤ ꯍꯥꯏꯕꯒꯤ ꯑꯩꯗꯤ ꯍꯣꯏ ꯌꯥꯏ ꯑꯩꯁꯨ ꯑꯗꯨꯃꯥꯏꯅ ꯂꯧꯕꯅꯤ ꯃꯉꯣꯟꯗ
ꯑꯣ ꯑꯣ ꯍꯣꯔꯦꯟ ꯑꯩꯉꯣꯟꯗ ꯊꯥꯔꯛꯑꯣꯅꯦ ꯑꯩ ꯁꯤꯒꯨꯝꯕ ꯆꯥꯛ ꯃꯥ ꯌꯦꯡꯒꯦꯅꯦ
ꯍꯣꯏ ꯍꯣꯏ ꯑꯩ ꯃꯣꯕꯤ ꯃꯉꯣꯟꯗ ꯄꯟꯀꯔ ꯁꯦꯝꯃꯨꯅꯤ ꯍꯥꯏꯅ